ꯍꯜꯂꯥꯎ ꯇꯥꯔꯕ꯭ꯔꯣ ꯍꯧꯖꯤꯛꯗꯤ
ꯍꯣꯏ
ꯀꯔꯤ ꯇꯧꯔꯒ ꯂꯩꯕ꯭ꯔꯣ
ꯌꯥꯝ ꯁꯥꯕꯒꯤ ꯃꯄꯥꯟꯗ ꯐꯝꯃꯒ ꯂꯩꯌꯦ ꯑꯩꯗꯤ
ꯑꯣ
ꯅꯪꯗꯤ
ꯑꯩꯁꯨ ꯍꯧꯖꯤꯛ ꯈꯛꯇ ꯍꯧꯥꯎꯒꯠꯂꯒ ꯑꯃꯨꯛꯀ ꯆꯥꯛ ꯆꯥꯔꯒ ꯂꯩꯌꯦꯦꯗ ꯆꯥꯛ ꯆꯥꯔꯒ ꯇꯣꯛꯑꯒ
ꯀꯔꯤ ꯌꯦꯟꯁꯥꯡ ꯆꯥꯕꯅꯣ
ꯌꯦꯟ ꯁꯥꯒꯒ ꯌꯦꯟ
ꯑꯌꯥ ꯌꯥꯝ ꯍꯥꯎꯒꯅꯤꯅꯦ
ꯍꯥꯥꯎꯇꯦꯗꯥ
ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯍ ꯈꯪꯗ꯭ꯔꯦ ꯑꯩꯈꯣꯏ ꯏꯟꯇꯔꯟꯒꯤ ꯑꯗꯨꯝ ꯌꯦꯡꯕ ꯂꯦꯝꯕ ꯆꯠꯄꯒꯤ ꯌꯥꯝꯅ ꯋꯥꯔꯦ ꯍꯥꯥ
ꯌꯨꯝ ꯐꯥꯡꯈ꯭ꯔꯦ ꯀꯣ ꯅꯣꯏ
ꯍꯣꯏ
ꯍꯥꯏꯅꯤꯡꯉꯥꯏ
ꯐꯪꯈ꯭ꯔꯦ
ꯅꯨꯉꯥꯏ ꯅꯨꯡꯉꯥꯏꯅ ꯆꯠꯂꯣ
ꯑ ꯑ ꯑꯗꯨꯃꯥꯏ ꯇꯧꯋꯦ
ꯀꯣꯏꯔꯛꯇꯣꯏꯅꯦ ꯅꯣꯏꯒꯤ ꯃꯐꯝꯗ ꯇꯨꯝꯅꯤꯡꯉꯥꯏ ꯂꯥꯛꯇꯣꯏꯅꯤ
ꯂꯥꯛꯑꯣ ꯂꯥꯛꯑꯣ ꯌꯣ ꯔꯣꯝꯗꯣ ꯌꯥꯝ ꯆꯥꯎꯔꯣꯏ ꯂꯩ ꯍꯣꯏ ꯀꯩ
ꯖꯋꯥꯂꯤ ꯁꯨꯇꯤ ꯍꯒꯣꯕꯗ ꯀꯣꯏꯔꯛꯇꯣꯏꯅꯦ
ꯍꯣꯏ ꯍꯣꯏ ꯅ ꯅꯪꯅꯦ
ꯍꯥꯥ
ꯅꯪꯅꯦ ꯄꯩꯁꯥ ꯐꯪꯈ꯭ꯔꯦ ꯍꯥꯏꯕ ꯅꯠꯇ꯭ꯔꯣ
ꯍꯦ ꯁꯤꯒꯨꯝꯕ ꯋꯥ ꯍꯥꯏꯕ ꯌꯥꯗꯦ
ꯑꯗꯨꯃꯥꯏꯅ ꯇꯧꯕ꯭ꯔꯥ
ꯎꯝ
ꯏꯅꯟꯅꯦ
ꯁꯤꯒꯨꯝꯕ ꯋꯥ ꯍꯥꯏꯕ ꯌꯥꯗꯦ ꯍꯣꯔꯦꯟ ꯑꯗꯤꯁꯦ ꯑꯗꯨꯒꯣꯃꯅꯤ
ꯍꯣꯏ ꯍꯣꯏ ꯑꯗ ꯌꯥꯕꯅꯥ ꯊꯦꯡꯒꯥ ꯍꯥꯈꯣꯏꯅꯤꯗꯤ
ꯄꯥꯎꯕꯤ ꯌꯥꯗꯦ
ꯑꯥ ꯑꯩ ꯀꯥꯎ ꯀ ꯋꯥ ꯐꯔꯁ ꯇꯥꯏꯝꯅꯤꯅ
ꯑ
ꯀꯧꯔꯒ
ꯂꯥꯏꯐꯝꯒꯨꯝꯕꯁꯨ ꯍꯥꯏꯕ ꯀꯥꯎꯕ ꯌꯥꯗꯦ ꯍꯥꯏꯕꯅꯤꯀꯣ
ꯑ ꯑ
ꯑꯗꯨꯅ ꯑꯩꯈꯣꯏꯁꯨ ꯀꯥꯎ ꯀꯥꯎꯕ ꯃꯇꯝ ꯂꯩꯌꯦꯗ ꯑꯗꯨꯕꯨꯗꯤ ꯃꯤ ꯑꯣꯏꯕꯅꯤꯅ ꯑꯗꯨꯝ ꯀꯥꯎꯋꯦꯗ
ꯑ ꯅꯪꯗꯤ ꯅꯪꯒꯤ ꯐ꯭ꯔꯦꯟꯁ ꯌꯥꯝ ꯂꯩꯕ꯭ꯔꯥ
ꯍ ꯂꯇ ꯑꯩꯈꯣꯏꯒꯤ ꯊꯤ ꯊꯤ ꯊꯤꯔꯒ ꯅꯣꯏꯕꯨ ꯁꯨ ꯁꯟꯅꯔꯣꯀꯣ ꯀꯣꯜ ꯇꯧꯅꯤꯡꯉꯥꯏ ꯃꯤ ꯂꯩꯇ꯭ꯔꯦ ꯑꯩꯅ ꯇꯧꯔꯑꯣꯅꯦꯕ ꯑꯗꯨꯝ ꯑꯩꯉꯣꯟꯗꯁꯨ ꯀꯣꯜ ꯇꯧꯔꯛꯑꯣ
ꯍꯣꯏ ꯍꯣꯏ ꯑꯩ ꯇꯧꯔꯛꯀꯦ
ꯑꯥ
ꯍꯦꯛ ꯒ꯭ꯔꯨꯞꯇꯁꯨ ꯂꯩꯌꯦꯅ ꯃꯤ
ꯑꯧ ꯂꯩꯔꯁꯨ ꯃꯣꯏꯗꯤ ꯀꯣꯜ ꯇꯧꯗꯦ ꯂꯥꯛꯏꯁꯦ ꯏꯀꯥꯏ ꯃꯤꯕꯨꯣ ꯈꯪꯅꯠꯄ ꯃꯤꯗ ꯇꯥꯎꯅꯤꯡꯉꯥꯏ
ꯍꯥꯏꯗ ꯑꯗꯨꯥꯏꯅꯤ ꯇꯧꯅꯤ ꯇꯧꯑꯣꯋꯅꯤ
ꯎꯝ
ꯅꯣ ꯅꯪꯗꯤ ꯁꯨꯇꯤ ꯄꯤꯗꯕ꯭ꯔꯥ
ꯁꯨꯇꯤ ꯂꯣꯏꯔꯒ ꯑꯃꯨꯛꯀ ꯅꯦꯛꯁ ꯋꯤꯛ ꯊꯥꯔꯁꯗꯦꯗ ꯍꯣꯁꯇꯦꯜ ꯂꯥꯛꯈ꯭ꯔꯅꯤ
ꯑꯌꯥ ꯑꯦ ꯅ ꯍꯧꯖꯤꯛ ꯀꯗꯥꯏꯗꯅꯣ
ꯑ ꯅꯪꯒꯤ ꯅꯃꯥꯟꯅꯕꯤ ꯍꯣꯏ ꯑꯥ ꯆꯠꯄ ꯃꯐꯝꯗ ꯂꯩ ꯂꯩꯌꯦ ꯑꯁꯨ
ꯑꯣ ꯑꯩꯗꯤ ꯑꯃꯨꯛ ꯍꯥꯥꯎꯥ ꯈꯔꯕ꯭ꯔꯥ ꯅ
ꯎꯝ ꯍꯜꯂ ꯑꯗꯤ ꯅꯣꯏ ꯉꯥꯒꯨꯝꯕ ꯑꯥꯗꯒꯤ ꯄꯨꯔꯛꯄꯗꯣ ꯄꯤꯅꯤꯡꯉꯥꯏ ꯄꯨꯔꯥ ꯈꯪꯉꯅꯤ
ꯄꯨꯔꯛꯂꯣꯏꯗ ꯑꯩꯈꯣꯏꯒꯤ ꯌꯨꯝꯗ ꯂꯥꯛꯑꯣ
ꯑ ꯌꯦꯡꯉꯁꯦ ꯑꯩꯗꯣ ꯑꯗꯨ ꯅꯠꯇ꯭ꯔꯗꯤ ꯅꯣꯏꯕꯨ ꯑꯃ ꯑꯩꯈꯣꯏꯒ ꯈꯔ ꯅꯛꯕ ꯃꯐꯝ ꯝꯒꯨꯝꯕꯗ ꯅꯣꯏꯗꯣ ꯂꯩꯔꯝꯃꯣ ꯑꯩ ꯂꯥꯛꯄ ꯅꯨꯃꯤꯠꯇ ꯑꯗꯨꯝ ꯅꯣꯏꯗ ꯄꯤꯊꯣꯛꯅꯤꯉꯥꯏꯅꯗꯤ ꯍꯥꯏꯕꯅꯦꯕ
ꯅ ꯨꯁꯥ ꯍꯒꯣ
ꯑꯍꯣꯏ ꯍꯣꯏ ꯆꯥꯗꯣꯏꯅꯦ ꯑꯩꯅ ꯉꯥ ꯈꯔꯒ ꯃꯁꯔꯨꯝ ꯑꯃ ꯈꯔ ꯂꯧꯒꯦꯅ ꯍꯥꯏꯈ꯭ꯔꯕꯅꯤ
ꯍꯥ ꯍ ꯂꯕꯣꯗꯝ
ꯎꯝ
ꯑꯁꯤ ꯑꯅꯤ ꯈꯛꯇ꯭ꯔꯥ
ꯑ ꯑꯇꯣꯞꯄꯁꯨ ꯈꯔ ꯌꯣꯡꯆꯥꯛ ꯃꯔꯨꯒꯨꯝꯕꯁꯨ ꯈꯔꯗꯤ ꯌꯥꯎꯋꯦ ꯑꯗꯨꯒ ꯑ ꯃꯁꯔꯨꯝ ꯁꯅꯨ ꯀꯥꯟꯄꯥꯟ ꯍꯥꯏꯕꯗꯣ
ꯑ ꯍꯣꯏ ꯍ
ꯑꯗꯨꯒꯨꯝꯕꯁꯨ ꯂꯩꯥꯛꯑꯦ ꯑꯗꯨꯒꯨꯝꯕ ꯈꯣꯏꯗꯤ ꯑꯩꯗꯤ ꯆꯥꯅꯤꯡꯗꯦꯕ
ꯆꯤꯡꯅꯦ
ꯑꯁꯤ ꯑꯩꯣꯏ ꯃꯤ ꯑꯇꯣꯞꯄ ꯍꯣꯏꯗꯤ ꯌꯥꯝ ꯍꯥꯎ ꯍꯥꯎꯅ ꯆꯥꯔꯒ ꯂꯩꯌꯦ ꯑꯩꯗꯤ ꯆꯥꯅꯤꯡꯗꯦꯕ ꯑꯗꯨꯗꯤ
ꯑꯁꯤ ꯃꯥꯟꯅꯕꯤ ꯈꯣꯏꯗꯤ ꯆꯥꯅꯤꯡꯕ ꯃꯥꯜꯂꯦꯗꯒꯤ ꯃꯥꯜꯦ ꯑꯦ ꯑ
ꯐ꯭ꯔꯥꯏ ꯇꯧꯔꯒ ꯃꯤꯗꯤꯀꯣ ꯌꯥꯝ ꯌꯥꯝ ꯆꯥꯔꯗꯥꯏꯌꯦ ꯑꯗꯨꯗꯣ ꯑꯗꯤ ꯍꯒ ꯑꯦꯕ ꯆꯥꯅꯤꯉꯥꯏ
ꯍꯣꯏ ꯀꯔꯤ ꯍꯥꯏꯗꯅ ꯆꯦꯌꯨ ꯇꯧꯕꯅ
ꯑꯥ
ꯦ ꯇꯦꯛꯁꯇꯥꯏꯔꯣ
ꯎꯝ
ꯎ ꯑꯗꯦ
ꯑꯗꯨꯅ ꯑꯩꯁꯨ ꯆꯥꯅꯤꯡꯗꯦ
ꯎꯝ
ꯅꯪꯗꯤ ꯁꯤꯌꯔ ꯌꯨꯝ ꯊꯣꯛꯇꯣꯏꯔꯥ
ꯌꯥꯝ ꯑꯩ ꯌꯥꯝ ꯊꯧꯅꯤꯡꯕꯅꯦ ꯆꯥꯟꯁ ꯂꯩꯔꯗꯤ ꯊꯣꯛꯀꯅꯤ ꯊꯧꯅꯤꯡꯉꯥꯏꯗꯤ ꯇꯥꯎꯗꯤ ꯇꯥꯎꯒꯅꯤ ꯗꯤꯁꯦꯝꯕꯔꯗ ꯅꯠꯇ꯭ꯔꯁꯨ ꯀꯣ
ꯑ ꯗꯤꯁꯦꯝꯕꯔꯗꯣ ꯗꯦꯠ ꯀꯌꯥꯒꯨꯝꯕꯗ ꯊꯣꯛꯀꯦꯔꯥ
ꯑꯩ ꯗꯤꯁꯦꯝꯕꯔꯗ ꯊꯧꯅꯤꯡꯉꯥꯏ ꯌꯥꯔꯔꯣꯏ ꯃꯥꯜꯂꯦ ꯍꯥꯏꯅ ꯈꯜꯂꯦ ꯍꯥꯏꯕ ꯖꯟ ꯖꯨꯂꯥꯏ ꯑꯥ ꯖꯅꯋꯥꯔꯤ ꯑꯗꯨꯃꯥꯏꯅ ꯆꯥꯟꯁ ꯀꯗꯤ ꯂꯩꯦꯒꯅꯤꯀꯣ ꯂꯩꯒꯅꯤꯗ
ꯊ ꯑꯒꯎ ꯑꯣ ꯈꯥꯎ ꯂꯥꯏꯒꯦꯗꯅꯥ
ꯑꯩ ꯈꯪꯗꯦ ꯃꯇꯝ ꯂꯈ꯭ꯔꯒ ꯈꯪꯒꯅꯤ
ꯑꯩꯗꯤ ꯗꯤꯁꯦꯝꯕꯔ ꯊꯣꯛꯑꯒ ꯐꯦꯕꯋꯥꯔꯤꯒꯨꯝꯕꯗ ꯍꯜꯂꯛꯁꯤꯔꯅ
ꯑ ꯑꯩꯈꯣꯏꯒꯤ ꯑ ꯁꯤ ꯇꯧꯗꯣꯏꯅ ꯂꯩꯅ ꯏꯟꯇ꯭ꯔꯥꯟ ꯇꯧꯗꯣꯏꯅꯦ ꯂꯩꯅ
ꯑꯥ
ꯗꯣ ꯎ ꯗꯤꯁꯦꯝꯕꯔ ꯀꯔꯤ ꯍꯥꯏꯗꯣꯏꯅꯣ ꯇꯨꯋꯦꯜꯐ ꯗꯤꯁꯦꯝꯕꯔ ꯀꯣ
ꯑꯥ
ꯇꯧꯗꯣꯏ ꯃꯥꯥꯟꯜꯂꯤꯕ
ꯑꯣ ꯍꯣꯏꯗ ꯐꯖ ꯐꯖꯅ ꯇꯧꯔꯣꯏ ꯑꯗꯨꯗꯤ ꯑ ꯈ꯭ꯔꯤꯁꯃꯥꯁꯁꯨ ꯌꯥꯎꯗ ꯀꯕꯅꯤꯅ
ꯁꯨ ꯂꯩꯕꯅꯤꯅ ꯑꯗꯨꯕꯨ ꯈꯪꯗꯣꯔꯦ ꯅꯪꯁꯨ ꯊꯧꯛꯇꯣꯏꯔꯥ
ꯍꯛꯁꯦꯔꯥꯅ ꯀ꯭ꯤꯁꯃꯥꯁ ꯌꯥꯎꯗꯕ ꯀꯨꯏꯔꯦ ꯅꯅꯦ ꯊꯣꯛꯗꯤ ꯊꯣꯛꯅꯤꯡꯕꯒꯅ ꯎꯝ ꯊꯣꯛꯅꯤꯡꯉꯥꯏꯗꯤ ꯇꯥꯎꯒꯅꯤ ꯑꯗꯨ ꯈꯪꯗꯅꯦ ꯑꯩꯈꯣꯏꯁꯨ ꯣꯏꯦ ꯀꯥꯣ
ꯑꯥ
ꯤꯡꯒꯨꯝꯕ ꯗꯤꯁꯦꯝꯕꯔꯒꯨꯝꯕꯗꯅꯦ ꯑꯩꯒꯤ ꯃꯤꯡ ꯒꯨꯝꯕ ꯊꯣꯛꯑꯗꯤ ꯑꯩꯁꯨ ꯗꯤꯁꯦꯝꯕꯔ ꯃꯅꯨꯡꯗꯗꯤ ꯆꯠꯄ ꯐꯪꯉꯔꯣꯏꯑꯕ
ꯑ
ꯑꯗꯨꯒꯤ ꯑꯩꯁꯨ ꯃꯊꯥ ꯁꯥꯔꯒ ꯂꯩꯌꯦ
ꯃꯤ ꯌꯥꯝꯕ꯭ꯔꯥꯅ ꯃꯣꯏꯗꯣ
ꯎꯝ ꯎꯝ ꯑ ꯍꯁꯄꯤꯇꯥ ꯃꯥꯗ ꯆꯠ ꯆꯠꯄꯗꯣ
ꯍꯣꯏ
ꯑꯗꯨꯗ ꯃꯤ ꯇꯔꯥ ꯇꯔꯥ ꯈꯛꯛꯇꯅꯦ ꯊꯥ ꯑꯃ ꯑꯃꯗ ꯆꯠꯍꯟꯕ
ꯑ ꯑꯗꯣ ꯑ ꯑꯩꯈꯣꯏ ꯇꯥꯎꯅꯤꯡꯉꯥꯏ ꯍꯣꯁꯄꯤꯇꯥꯜ ꯂꯩꯅ ꯑꯗꯨꯗꯁꯨ ꯅꯈꯣꯏꯒꯤ ꯃꯤ ꯈꯔ ꯀꯣꯜ ꯇꯧꯔꯛꯄ ꯃꯥꯜꯂꯦ
ꯑꯣ
ꯅꯪ ꯈꯪꯕ꯭ꯔꯥ ꯈꯪꯗꯕ꯭ꯔꯥ
ꯑꯩꯗꯤ ꯈꯪꯗꯦꯅꯦ ꯁꯤꯅꯤꯌꯔ ꯍꯣꯏ ꯑꯣꯏꯕ꯭ꯔꯥ ꯀꯅꯥ ꯈꯣꯏ ꯑꯣꯏꯕ꯭ꯔꯥꯀꯣ
ꯈꯪꯗꯦ ꯑ ꯑꯩꯈꯣꯏ ꯇꯥꯎꯧꯕ ꯃꯐꯝꯗ ꯇꯧꯅꯤꯡꯉꯥꯏ ꯀꯣ ꯀ ꯑꯗꯨ ꯇꯧꯔꯛꯀꯦ ꯍꯥꯏꯕ
ꯑꯣ
ꯗ ꯑ ꯀꯔꯤ ꯍꯥꯏꯗꯅꯣ ꯃꯤꯠ ꯇꯝꯅꯤꯉꯥꯏꯗꯤ ꯂꯥꯛꯇꯕ ꯃꯥꯜꯂꯦ
ꯑꯣ ꯅꯣꯏꯒꯤ ꯃꯐꯝꯗꯣ ꯐꯩꯌꯦ ꯍꯥꯏ ꯑ ꯑꯩꯉꯣꯟꯗꯁꯨ ꯑꯃꯨꯛꯀ ꯍꯥꯏꯔꯛꯑꯣ ꯑꯩꯁꯨ ꯌꯥꯔꯗꯤ ꯅꯦꯛꯁ ꯌꯌꯥꯔꯒꯨꯝꯕ ꯑꯗꯨꯒꯨꯝꯕ ꯃꯐꯝꯗ ꯇꯧꯕ ꯍꯅꯤ
ꯗꯤ ꯐꯥꯗꯣꯏ ꯃꯥꯜꯂꯦ ꯃꯈꯣꯏꯅ ꯀꯔꯤ ꯍꯥꯏꯗꯅꯣ ꯇꯦꯆ ꯇꯧꯕꯗꯣ ꯐꯖꯅ ꯇꯧꯋꯦꯕ ꯑꯩꯈꯣꯏ ꯍꯧꯗ꯭ꯔꯁꯨ ꯋꯥꯟ ꯗꯦ ꯑꯗꯨꯝ ꯃꯈꯣꯏꯅ ꯂꯩꯌꯣ ꯍꯥꯏꯕꯒꯤꯀꯣ ꯀꯦꯁ ꯂꯩꯕꯗ ꯑꯗꯨꯝ ꯂꯩꯌꯦꯕ ꯑꯗꯣ ꯃꯈꯣꯏꯅ ꯇꯥꯛꯄꯤꯌꯦꯕ ꯈꯔ
ꯑꯣ ꯑꯗꯣ ꯐꯤꯖꯤꯣꯊꯦꯔꯥꯄꯤꯒꯨꯝꯕꯒꯤꯁꯨ ꯑꯗꯨꯨ ꯐꯥꯔꯒ ꯂꯩꯕ꯭ꯔꯥ ꯑꯗꯨꯒꯨꯝꯕꯗꯣ ꯌꯦꯦꯟꯕꯤꯌꯨꯀꯣ ꯅꯣꯏ ꯐ꯭ꯔꯤꯒꯤꯦꯅꯦ ꯍꯥꯏꯕ꯭ꯔꯥ ꯄꯩꯁꯥ ꯈꯔ ꯄꯤꯕ꯭ꯔꯥ
ꯐꯔꯤꯅꯦ
ꯌꯥꯝꯌꯥꯝ ꯐꯔꯦꯗꯗꯥꯗꯨꯨꯗꯤ ꯅꯠꯇ꯭ꯔꯖꯤ ꯄꯩꯁꯥ ꯌꯥꯝ ꯆꯠꯀꯅꯤ ꯔꯦꯟꯒꯤ ꯄꯩꯁꯥꯁꯨꯁ ꯑꯗꯨ ꯍꯣꯝꯅ ꯆꯠꯇꯣꯏꯔꯥ ꯒꯥꯔꯤꯗ ꯆꯠꯇꯣꯏꯔꯥ
ꯈꯣꯡꯅ ꯆꯠꯇꯣꯏꯅꯦ ꯌꯥꯝ ꯂꯥꯛꯑꯦ ꯑꯩꯣꯏꯒꯤꯗ ꯑꯗꯨꯟꯅꯦ ꯄꯩꯁꯥ ꯌꯥꯝ ꯇꯦꯡꯤꯡꯅꯤ
ꯑ
ꯔꯦꯟꯒꯤꯁꯨ ꯍꯣꯁꯄꯤꯇꯥꯜꯒꯤꯁꯨ ꯀꯔꯤ ꯍꯥꯏꯗꯣꯏꯅꯣ ꯆꯠꯄꯒꯤꯁꯨ ꯀꯣ
ꯑꯣ ꯑꯁ ꯑꯗꯨꯗꯨꯗꯤ ꯉꯝꯃꯔꯣꯏ ꯅꯣꯏꯗꯤ ꯌꯥꯝ ꯐꯔꯦ ꯍꯣꯁꯄꯤꯇꯥꯜ
ꯍ ꯂꯥꯏꯕꯥꯛ ꯐꯥꯔꯦ ꯍꯥꯏꯅꯥ ꯐꯥꯏꯁꯨ ꯈ
ꯎꯝ ꯄ꯭ꯔꯊꯅꯥ ꯐꯖꯅꯁꯨ ꯇꯥꯎ ꯃꯥꯜꯂꯦ ꯍꯦ ꯅꯨꯡꯉꯥꯏꯗꯤ
ꯍꯣꯏ ꯌꯥꯝ ꯇꯥꯎꯅꯦ ꯀꯅ ꯍꯒ ꯍꯒꯂꯒ ꯑ ꯀꯔꯤ ꯍꯥꯏꯅ ꯐꯥꯁꯇꯤꯡ ꯑꯗꯨꯃꯥꯏꯅ ꯇꯧꯋꯦ ꯇꯧꯕꯅꯦ ꯅꯪꯁꯨ ꯑꯗꯨꯃꯥꯏꯅ ꯇꯧꯀꯣ ꯎꯝ
ꯀꯦ
ꯍꯣꯏ ꯅꯕ ꯍꯧꯔꯣ ꯅꯪꯁꯨ ꯐꯥꯕ ꯍꯣꯁꯄꯤꯇꯥꯜ ꯄꯤꯕꯤꯌꯣꯅ ꯅꯤꯕ ꯍꯧꯔꯁꯦ ꯐꯔꯦ
ꯅꯣꯏꯗ ꯁꯤꯛꯁ ꯋꯥꯟ ꯃꯟ ꯑꯦ ꯋꯥꯟ ꯏꯔ ꯁꯤꯛꯁ ꯃꯟꯁꯅꯦꯀꯣ ꯏꯟꯇꯥꯟ ꯇꯧꯗꯣꯏꯁꯤꯦ ꯑ ꯏꯟꯇꯥꯟ ꯇꯧꯔꯤꯅ ꯑꯣ ꯋꯥꯟ ꯏꯔ ꯈ ꯇꯔ
ꯍꯣꯏ
ꯑꯥ
ꯋꯥꯟ ꯌꯔ ꯁꯤꯛꯁ ꯃꯟ ꯁꯤꯛꯁ ꯃꯟ ꯑꯗꯨꯝ ꯈꯥꯏꯕꯤꯕꯀꯣ
ꯑꯥ
ꯍꯣꯁꯄꯤꯇꯥꯜ ꯑꯃꯗ ꯇꯧꯔꯒ ꯑꯇꯩ ꯍꯣꯁꯄꯤꯇꯥꯜꯗ ꯁꯤꯛꯁ ꯃꯟ ꯇꯧꯅꯤꯡꯉꯗꯤ ꯆꯠꯄ ꯌꯥꯏ
ꯑꯣꯠꯇꯦ ꯋꯥꯟ ꯏꯌꯥꯔ ꯄꯨꯂ ꯑꯗꯨ ꯍꯣꯁꯄꯤꯇꯥꯜꯗ ꯇꯧꯔꯒꯦ ꯍꯥꯏꯗꯁꯨ ꯌꯥꯗꯤ ꯌꯥꯕ꯭ꯔꯥ
ꯍ ꯌꯥꯑꯌꯦ
ꯑ ꯑꯗꯨ ꯑꯦꯛꯖꯥꯝꯄꯜꯗ ꯊ꯭ꯔꯤ ꯃꯟꯁꯀꯨꯝꯕ ꯈꯛꯇ ꯑꯣꯏꯔꯁꯨ ꯍꯣꯁꯄꯤꯇꯥꯜ ꯃꯥꯗ ꯇꯧꯔꯤꯅꯤ ꯊ꯭ꯔꯤ ꯃꯟꯁꯀ ꯑꯇꯣꯞꯄ ꯇꯧꯅꯤ ꯍꯥꯏꯕꯁꯨ ꯑꯗꯨꯝ ꯌꯥꯕ꯭ꯔꯥ
ꯍꯦ ꯃꯗꯤ ꯇꯕ ꯑꯗꯨꯃꯥꯏꯅ ꯇꯧꯔꯁꯨ ꯌꯥꯏꯅ ꯑꯗꯨ ꯍꯥꯏꯌꯦ ꯑꯗꯨꯕꯨ ꯑꯩꯈꯣꯏꯒꯤ ꯑꯦꯅꯣ ꯁꯤꯗꯣ ꯁꯤꯛꯁ ꯃꯟꯒꯤ ꯑꯗꯨꯝ ꯄꯤꯌꯦꯕ ꯑꯃ ꯈꯛꯇ ꯊ꯭ꯔꯤ ꯃꯟ ꯑꯗꯨꯝ ꯍꯥꯏꯗꯤ ꯄꯤꯗꯕ
ꯑ
ꯑꯗꯨꯒꯤ ꯐꯔꯛ ꯇꯥꯕꯅꯤꯅꯦ
ꯑꯥ ꯍꯣꯏ ꯇ ꯐꯠꯇ ꯐ
ꯑꯗꯨꯃ ꯊ꯭ꯔꯤ ꯃꯟ ꯊ꯭ꯔꯤ ꯃꯟ ꯇꯧꯔꯗꯤ ꯀꯔꯤ ꯍꯥꯏꯔꯤꯅꯣ ꯍꯣꯁꯄꯤꯇꯥꯜ ꯑꯃ ꯥꯛ ꯑꯃꯗ ꯇꯧꯑꯣ ꯑꯃꯗ ꯀꯔꯤ ꯍꯥꯏꯗꯅꯣ ꯑꯃꯗ ꯇꯧꯔꯒ ꯑꯃꯗ ꯇꯥꯎ ꯑꯗꯨꯃꯥꯏꯅ ꯇꯧꯕꯗꯣ ꯔꯦꯟꯁꯨ ꯍꯣꯡꯗꯣꯏꯅꯤꯅ ꯑꯗꯣ ꯌꯥꯝ ꯗꯤꯐꯤꯀꯜ ꯑꯣꯏꯒꯅꯤꯕ
ꯎꯝ ꯑꯁ ꯄꯩꯁꯥꯅꯁꯨ ꯉꯝꯃꯔꯣꯏꯗ ꯑꯗꯨꯒꯨꯝꯕ ꯊꯕꯥꯛꯀ ꯇꯧꯔꯗꯤ
ꯑ ꯑꯗꯨꯅꯦ ꯅꯪ ꯆꯔꯆ ꯀꯥꯗꯕ꯭ꯔꯥ
ꯑꯁ ꯆꯔꯁ ꯀꯥꯗ ꯀꯨꯏꯔ‌ꯦ ꯄꯔꯊꯅꯥ ꯒ ꯐꯖꯟꯅ ꯇꯧꯗ꯭ꯔ‌ꯦꯗ ꯁꯤ ꯗ‌ꯦꯜꯂꯤ ꯂꯥꯛꯑꯒ ꯒꯗꯥ ꯁꯥꯔ ꯂꯩꯕꯅ‌ꯦ ꯑꯩ
ꯀꯔꯤ ꯀꯔꯤ ꯇꯧꯔꯒ ꯂꯩꯕ꯭ꯔꯥ ꯑꯗꯨꯗ
ꯎꯝ ꯇꯨꯝ ꯇꯨꯝ ꯆꯥꯗ ꯆꯥꯔ ꯂꯩꯔ‌ꯦꯗ
ꯀꯣꯏꯕ ꯆꯠꯇꯕ꯭ꯔꯥ
ꯎꯝ ꯅꯣꯡꯃꯗꯤ ꯔꯦꯁꯇꯨꯔꯦꯟ ꯑꯃꯗ ꯆꯠꯂꯦ ꯑꯗꯨꯒ ꯅꯣꯡꯃꯅ ꯁ꯭ꯋꯃꯤꯤꯡ ꯄꯨꯜꯗ ꯆꯠꯂꯦ ꯥꯈꯛꯇ ꯑꯣꯏꯔꯦ ꯍ ꯅꯣꯡꯃꯅ ꯁꯔ‌ꯣꯖꯤ ꯁꯔꯣꯖꯤꯅꯤ ꯕꯖꯥꯔ ꯆꯠꯂꯦ
ꯍ ꯑꯐꯕ ꯂꯩꯕ꯭ꯔꯥ
ꯍꯣꯏ ꯍꯟꯗꯛꯇꯤ ꯈꯔ ꯐꯖꯕ ꯂꯏꯕ ꯃꯥꯜꯂꯤ
ꯑꯣ
ꯄꯩꯁꯥ ꯂꯩꯇꯕꯅꯤꯅ ꯎꯄꯥꯏ ꯂꯩꯇ‌ꯦꯅꯦ ꯑꯩꯈꯣꯏꯗꯤ
ꯑꯗꯨꯗꯤ ꯍꯣꯏ ꯑꯗꯨꯃꯥꯏꯅ ꯇꯧꯋꯦ ꯑꯗꯨꯕꯨ ꯌꯦꯡꯅꯤꯡꯉꯦ ꯀꯔꯤ ꯀꯔꯤ ꯂꯩꯕ꯭ꯔꯥꯗ ꯀꯌꯨꯔꯤꯌꯁ ꯇꯧꯋꯦꯕ
ꯎꯝ
ꯀꯅꯥ ꯀꯅꯥꯒ ꯂꯩꯕ꯭ꯔꯥ
ꯏꯆꯦ ꯍ‌ꯣꯏꯒ ꯂꯩꯌꯦ
ꯑ ꯅꯈꯣꯏ ꯑꯅꯤ ꯈꯛꯇ
ꯎꯝ ꯃꯥꯒꯤ ꯅꯨꯄꯥꯒ ꯑꯩꯒꯤ ꯏꯆꯦꯒꯤ ꯃꯅꯥꯎ ꯅꯨꯄꯥꯒ ꯀꯣ
ꯃꯈꯣꯏ ꯃꯔꯤ ꯑꯃ ꯑꯅꯤ ꯑꯍꯨꯝ ꯃꯔꯤ ꯁꯤ ꯀꯣꯜ ꯍꯧꯖꯤꯛꯀꯤ ꯀꯣꯜꯗꯣ ꯌꯥꯝ ꯁꯥꯡꯉꯤꯅꯦ ꯀꯔꯤꯒꯤꯅꯣ
ꯑꯁꯨꯃꯥꯏꯅ ꯆꯠ ꯆꯠꯄꯅꯦ
ꯑ ꯁꯪꯕꯁꯨ ꯂꯩꯕ꯭ꯔꯥ
ꯑꯧ ꯃꯤꯗꯤ ꯊꯥꯔꯇꯤ ꯃꯤꯅꯤꯠꯁꯀꯨꯝꯕ ꯐꯥꯎꯕ ꯇꯧꯎꯕ ꯂꯩꯌꯦ
ꯑ ꯑꯩꯗꯤ ꯌꯥꯝꯝ ꯋꯥꯏꯌ‌ꯦ
ꯍꯣꯏ ꯋꯥꯗꯤ ꯋꯥꯕꯅꯤ
ꯀꯔꯤ ꯀꯔꯤ ꯋꯥꯔꯤ ꯁꯥꯔꯒ ꯂꯩꯕꯅꯣꯀꯣ
ꯍ ꯁꯥꯅꯤꯉꯥꯏ ꯂꯩꯇꯕꯒꯤ ꯀꯔꯤ ꯇꯧꯕꯅꯣ ꯀꯔꯤ ꯇꯧꯕꯅꯣ ꯇꯧꯔꯒ ꯋꯥꯊꯤꯁꯨ ꯇꯧꯅꯤꯉꯥꯏ ꯂꯩꯇꯕꯒꯤ ꯀ‌ꯣ